ꯍꯜꯂꯣ ꯅꯠꯇꯦ ꯑꯧ ꯇꯥꯏꯌꯦ ꯇꯥꯔꯦ ꯉꯁꯥꯏ ꯈꯩꯗꯣ ꯑꯩꯗꯣ ꯈꯣꯆꯦꯒ ꯋꯥꯔꯤ ꯁꯥꯟꯅꯔꯨꯕ
ꯀꯩꯒꯤꯅꯣ ꯁꯤꯗ ꯇꯧꯔꯛꯀꯦ ꯍꯥꯏꯔꯝꯃꯒ ꯑꯃꯨꯛ ꯗꯃꯥꯏꯅ ꯑꯃꯨꯛ ꯇꯧꯈꯤꯗꯨꯅ ꯎꯝ
ꯑꯣ ꯑꯩꯅꯅꯦ ꯅꯪꯉꯣꯟꯗ ꯇꯧꯕꯁꯤ ꯌꯥꯒꯟꯗꯦꯗꯅ ꯑꯗꯨꯗ ꯑꯈꯣꯏ ꯏꯅꯥꯎꯄꯤꯒꯤ ꯅꯝꯕꯔꯁꯤ ꯅꯪꯉꯣꯟꯗ ꯇꯧꯒꯦ ꯅ ꯈꯜꯂꯒ ꯅꯉꯣꯟꯗ ꯁꯨꯝ ꯍꯥꯏꯖꯜꯂꯨꯕ ꯗꯒꯤ ꯉꯁꯥꯏ ꯈꯣꯏꯆꯦꯒꯁꯨ ꯁꯅꯥ ꯃꯥꯅ ꯗꯨꯝ ꯀꯣꯜ ꯇꯧꯔꯛꯀꯦꯅ ꯇꯦꯛꯁ ꯊꯥꯔꯛ ꯂꯩꯔꯝꯃꯦ ꯑꯩꯅꯗꯤ ꯃꯥ ꯃꯥꯏ ꯇꯥꯕ ꯆꯠꯄꯗꯣ ꯃꯉꯣꯟꯗꯗꯤ ꯍꯥꯏꯔꯝꯗꯕꯅꯤꯅ ꯑꯗ ꯑꯃꯨꯛ ꯃꯉꯣꯟꯗ ꯑꯃꯨꯛ ꯇꯧꯁꯜꯂꯨꯕ ꯑꯩꯅ ꯑꯗꯨꯗꯨꯒꯤ
ꯎꯝ ꯍꯣꯏ ꯇꯝꯃꯣ ꯀꯩꯝꯕꯨꯗꯤ ꯀꯥꯏꯗꯤꯌꯦ ꯍꯥꯏꯗꯤ ꯑꯗꯨꯗꯣ ꯇꯧꯔꯤꯗꯨꯅ ꯀꯅꯥꯅ ꯇꯧꯔꯤꯅꯣ
ꯑꯩꯅ ꯇꯧꯕ ꯍꯧꯖꯤꯛ ꯑꯃꯨꯛ ꯂꯣꯏꯒꯤꯕꯗꯨꯗ ꯃꯥꯅ ꯑꯃꯨꯛ ꯇꯧꯔꯛꯀꯦꯅ ꯍꯥꯏꯌꯦ ꯅꯪꯉꯣꯟꯗ ꯍꯥꯟꯅ ꯑꯃꯛ ꯑꯩꯅ ꯇꯧꯁꯤꯜꯂꯦꯗꯅ ꯑꯃꯨꯛ ꯑꯗꯨꯗꯨꯒꯤ ꯇꯧꯗ꯭ꯔꯦ ꯍꯜꯂꯣ ꯁꯂꯥꯝ ꯇꯥꯔꯦ ꯍꯥꯏꯔꯣ
ꯑꯣ ꯀꯝꯕꯅꯣ ꯇꯤꯕꯦꯁ ꯁꯦꯝꯕꯥꯝ ꯅꯥꯏꯟꯇꯤ ꯄꯔꯁꯦꯟ ꯍꯜꯂꯣ
ꯇꯥꯏ ꯍꯥꯏꯌꯑꯣ
ꯍꯜꯂꯣ ꯍꯜꯂꯣ ꯍꯜꯂꯣ ꯍꯜꯂꯣ ꯍꯜꯂꯣ ꯇꯥꯗꯕ꯭ꯔꯣ
ꯇꯌꯦ ꯇꯌꯦ ꯍꯌꯦ ꯍꯕ
ꯎꯝ ꯍꯥꯏꯕꯗꯤ ꯑꯩꯒꯣꯟꯗ ꯑꯗꯨꯝ ꯇꯧꯕꯗꯣ
ꯎꯝ
ꯀꯣꯏꯕꯒꯤ ꯆꯥꯡꯁ ꯑꯗꯨꯝ ꯂꯩꯗꯅ
ꯍꯣꯌ ꯑꯗꯨꯕꯨꯗꯤ ꯑꯗꯣ ꯁꯤꯗꯤ ꯀꯩꯅꯣꯒꯤ ꯅꯝꯕꯔꯅꯤ ꯀꯩꯅꯣ ꯅꯅꯥꯎꯒꯤꯅꯦ
ꯀꯩ ꯍꯥꯏꯅꯣ ꯁꯤꯗꯤ ꯀꯩꯅꯣꯅꯦ ꯍꯥꯏꯗꯤ
ꯅ ꯅꯎ ꯅꯝꯕꯔꯅꯦ ꯍꯥꯏꯕ
ꯎꯝ ꯑꯗꯨꯕꯨꯗꯤ ꯆꯨꯝꯃꯤ
ꯑꯗꯨꯒꯤꯅꯤꯗ ꯉꯁꯥꯒꯤ ꯁꯤꯁꯨ ꯌꯥꯔꯝꯗꯕꯅꯦ ꯑꯗꯣ ꯍꯦ ꯍꯧꯖꯤꯛ ꯃꯊꯟꯇ ꯌꯥꯔꯒ ꯂꯩꯔꯝꯃꯦ ꯀꯩ ꯍꯥꯏꯒꯦ
ꯎꯝ ꯑꯗꯨꯗꯣ ꯍꯥꯏꯗꯤ ꯑꯩꯅ ꯈꯟꯕꯗꯀꯣ
ꯎꯝ
ꯄꯠ ꯄꯠ ꯇꯠ ꯄꯩ ꯇꯥꯏꯞ ꯇꯧꯋꯦ ꯇꯥꯃꯣꯁꯦ ꯅꯠꯇ꯭ꯔꯒ ꯇꯥꯃꯣꯅ ꯇꯨꯃꯤꯟ ꯇꯨꯃꯤꯟ ꯂꯩ
ꯅꯠꯇꯦ ꯑꯩꯈꯣꯏ ꯆꯦꯒ ꯇꯧꯕꯗꯁꯨ ꯇꯧꯋꯦ ꯑꯩꯈꯣꯏ ꯆꯦꯒꯅꯦ
ꯅꯤꯠ ꯅꯨꯡꯉꯥꯏꯇꯕ꯭ꯔꯣ ꯑꯩ ꯉꯍꯥꯛ ꯇꯥꯗꯕ꯭ꯔꯣ
ꯇꯥꯏꯌꯦ ꯇꯥꯔꯕꯣ ꯑꯩ ꯉꯥꯡꯉꯤꯁꯦ
ꯉꯥꯏꯍꯥꯛꯇꯪ ꯉꯥꯏꯌꯨꯀꯣ
ꯎꯝ ꯅꯪꯒꯤ ꯅꯥꯏꯟꯇꯤ ꯄꯥꯔꯁꯦꯟ ꯂꯥꯛꯑꯦ ꯍꯥꯏꯗꯨ ꯑꯣꯏꯔꯝꯅꯤ
ꯍꯜꯂꯣ ꯍꯜꯂꯣ ꯍꯜꯂꯣ
ꯎꯝ
ꯍꯜꯂꯣ ꯑꯩꯈꯣꯏ ꯅꯥꯎꯅ ꯍꯥꯏꯗꯤ ꯃꯥꯒꯤꯗꯣꯟ ꯅꯦꯠ ꯑꯆꯠꯄꯗ ꯑꯗꯨꯃꯥꯏꯅ ꯇꯧꯔꯒ ꯂꯩꯔꯝꯃꯦ ꯑꯗꯨꯗꯨ ꯑꯗꯨꯒꯤ ꯑꯩꯅ ꯑꯣꯏꯅ ꯄꯠ ꯄꯥꯠ ꯇꯠꯄ ꯑꯣꯏ ꯂꯩꯔꯝꯃꯦ
ꯑꯗꯨꯗꯦꯅꯦꯕ
ꯎꯝ
ꯎꯝ
ꯑꯃ ꯍꯥꯏꯗꯤ ꯕꯦꯔꯥ ꯀꯥꯕꯗꯣ
ꯎꯝ
ꯕꯦꯔꯥ ꯀꯥꯕꯗꯣ ꯇꯧꯔꯁꯨ ꯑꯗꯨꯝ ꯍꯥꯏꯗꯤ ꯈꯣꯔꯖꯩꯗꯣ ꯌꯥꯎꯔꯃꯤꯅ ꯑꯗꯨꯝ ꯀꯩꯝꯇ ꯀꯥꯏꯗꯕꯒꯤ ꯇꯥꯏꯞꯇ ꯇꯣꯏꯅ ꯇꯧꯔꯤ ꯍꯥꯏꯗꯤ ꯑꯗꯨꯝ
ꯑꯗꯣ ꯑꯗꯨꯗꯒꯤ ꯈꯔꯖꯩ ꯑꯗꯨꯗꯒꯤ ꯍꯣꯔ ꯍꯟꯗꯣꯛꯄ ꯌꯥꯗꯕ ꯃꯇꯥꯡꯁꯨ ꯌꯥꯎꯔꯔꯤꯗꯨꯗꯤ
ꯑꯗꯨꯅ ꯄꯤꯈꯠꯈ꯭ꯔꯀꯥꯟꯗꯅꯤꯗꯅ ꯄꯤꯈꯠꯇ꯭ꯔꯤ ꯐꯥꯎꯗꯤ ꯑꯗꯨꯝ ꯌꯥꯕꯩ ꯇꯥꯏꯞ ꯇꯧꯏꯤ
ꯑꯩꯒꯤꯗꯤ ꯌꯥꯗꯦ ꯉꯣ ꯫
ꯗꯤ ꯌꯥꯗꯦ ꯉꯣ ꯑꯥ ꯍꯥꯏꯗꯤ ꯃꯝꯕꯗꯣ ꯅꯠꯇ꯭ꯔꯥ
ꯃꯝꯕꯗꯣ ꯃꯁ ꯏꯁꯤꯡ ꯑꯃ ꯀꯛꯊꯗ ꯑꯗꯨ ꯃꯥꯏ ꯏꯔꯁꯨ ꯌꯥꯕꯅꯦꯕꯀꯣ ꯑꯃꯨꯛ ꯅꯧꯅ ꯏꯕ ꯑꯗꯨꯏꯁꯨ ꯑꯗꯨꯝ ꯍꯥꯟꯅ ꯐꯤꯕꯝꯗ ꯑꯗꯨꯝ ꯊꯣꯛꯑꯦ ꯌꯥꯗꯦ ꯚꯥꯏ ꯑꯩꯒꯤꯗꯤ
ꯌꯥꯕꯅꯦ ꯌꯥꯕꯅꯤ ꯑꯗꯨ ꯗꯃꯥꯏꯅ ꯑꯩꯅ ꯍꯥꯏꯗꯅ ꯑꯥ ꯗꯨꯃꯥꯏꯅ ꯑꯩꯅ ꯇꯥꯕꯗ ꯇꯧꯔꯒ ꯂꯣꯏꯔꯛꯄꯒꯤꯗꯨꯗ ꯑꯗꯨꯝ ꯍꯥꯏꯗꯤ ꯍꯥꯟꯅꯩꯗ ꯑꯗꯨꯝ ꯍꯥꯃꯨ ꯍꯥꯃꯨ ꯂꯩ ꯍꯥꯏꯗꯅ ꯑꯗꯒꯤ ꯗꯃꯥꯏ ꯍꯥꯃꯨ ꯍꯥꯃꯨ ꯂꯩ ꯀꯩꯍꯥꯏꯅꯣ?
ꯉꯁꯥꯏ ꯅꯪꯕꯨ ꯗꯨꯃꯥꯏꯅ ꯑ ꯂꯩꯔꯝꯕꯗꯣ ꯑꯃꯨꯛ ꯁꯦꯝꯗꯣꯔꯛꯑꯦ ꯍꯥꯏꯗꯥꯏꯅꯦ
ꯑꯥ ꯑꯗꯨꯗꯨꯒꯤ ꯋꯥꯔꯤꯅꯦ ꯑꯩꯁꯨ ꯂꯤꯒꯦ ꯇꯧꯔꯤꯁꯦ ꯑꯗꯨꯗꯣ ꯗꯨꯃꯥꯏꯅ ꯍꯥꯃꯨ ꯍꯥꯃꯨ ꯂꯩꯕꯗꯣ ꯑꯗꯨꯗꯣ ꯑꯗꯨꯗꯣ ꯂꯩꯔꯦ ꯑꯗꯒꯤ ꯑꯗꯨꯗꯤ ꯑꯁ ꯁꯤꯁꯦ ꯃꯊꯧ ꯇꯧꯗ꯭ꯔꯕ ꯃꯥꯜꯂꯦꯅ ꯑꯩꯅ ꯑꯃꯨꯛ ꯑꯃ ꯀꯛ ꯊꯠꯄꯤ ꯍꯥꯏꯗꯣ ꯇꯥꯃꯣꯅ ꯎꯝ ꯑꯗꯨꯗꯣ ꯇꯧꯔꯒꯅꯤ ꯑꯗꯨꯗꯣ ꯍꯥꯏꯗꯤ ꯑꯥ ꯇꯔꯥꯅ ꯇꯔꯥ ꯃꯀꯛ ꯊꯠꯂꯒ ꯑꯅꯧꯕ ꯃꯁꯤꯡ ꯑꯣꯏꯅ ꯍꯥꯞꯄꯦꯕꯀꯣ
ꯎꯝ
ꯇꯨꯝꯅꯤꯡꯉꯕꯣ
ꯎꯝ ꯑꯩ ꯈ꯭ꯔ ꯈ꯭ꯔ ꯎꯏꯕ ꯍꯧꯔꯦ꯫
ꯑꯩ ꯈ꯭ꯔ ꯈ꯭ꯔ ꯎꯏꯕ ꯍꯧꯔꯦ ꯉꯣ ꯈꯪꯗꯦ ꯏꯁꯥꯁꯦ ꯅꯟꯊꯔꯛꯄ ꯍꯥꯏꯒꯗ꯭ꯔ ꯑ ꯑꯗꯣ ꯑꯩꯅ ꯁꯤꯐꯥꯎꯗꯤ ꯃꯨꯟꯅ ꯇꯥꯎꯑꯣ ꯗꯨꯃꯥꯏꯅ ꯃꯁꯤꯡꯗꯣ ꯑꯅꯧꯕ ꯑꯃ ꯁꯤ ꯗꯣꯛꯏꯗꯅ ꯇꯥꯝꯃꯣ ꯎꯝ ꯎꯝ ꯁꯤꯅ ꯉꯁꯤꯒꯤꯗꯤ ꯂꯣꯏꯁꯤꯜꯂꯁꯤ ꯇꯃꯣ ꯋꯥꯔꯕꯅꯤꯅ꯫ ꯑꯗꯣ ꯗꯃꯥꯏꯅ ꯃꯁꯤꯡꯗꯣ ꯁꯤꯟꯗꯣꯛꯑꯒ ꯄꯨꯡꯅꯧ ꯅꯧꯕ ꯃꯁꯤꯡ ꯁꯤꯟꯗꯣꯛꯑꯒ ꯇꯧꯒꯦ ꯇꯧꯕꯗꯨꯗ ꯌꯥꯗ꯭ꯔꯦꯕꯀꯣ
ꯎꯝ
ꯑꯗꯨꯗꯨꯒꯤ ꯍꯥꯟꯅ ꯋꯥꯔꯤ ꯑꯃ ꯁꯥꯟꯅꯈ꯭ꯔꯕꯅꯤꯅ ꯍꯥꯃꯨ ꯍꯥꯃꯨ ꯂꯩꯔꯝꯕꯒꯤ ꯗꯃꯥꯏꯅ ꯑꯁ ꯁꯤꯗꯤ ꯑꯣꯏꯗꯧ ꯃꯥꯟꯗ꯭ꯔꯦ ꯍꯥꯏꯔꯒ ꯑꯩꯅ ꯄꯨꯛꯅꯧ ꯅꯧꯕ ꯑꯃꯗꯒꯤ ꯇꯧꯔꯛꯄꯅꯤꯗꯅ
ꯎꯝ ꯑꯗꯨꯗꯤ ꯌꯥꯕ꯭ꯔꯥꯕ?
ꯄꯨꯝꯅꯧ ꯅꯧꯕꯗꯣ ꯇꯧ ꯂꯣꯏꯔꯒ ꯑ ꯋꯥꯔꯤꯗꯣ ꯂꯣꯏꯔꯒ ꯑꯈꯣꯏꯒꯤ ꯑ ꯁ꯭ꯀꯣꯔ ꯀꯥꯔꯝꯕꯗꯣ ꯃꯁꯤꯡ ꯀꯔꯝꯕꯗꯣ ꯂꯣꯏꯕꯒꯤ ꯃꯁꯤꯡ ꯀꯔꯝꯕꯗꯣ ꯑꯗꯨꯗ ꯍꯥꯟꯅꯒꯤ ꯑꯃ ꯍꯥꯃꯨ ꯍꯥꯃꯨꯗꯣ ꯍꯥꯟꯅꯒꯤ ꯍꯥꯃꯨ ꯍꯥꯃꯨꯗꯣ ꯑꯗꯨꯗꯨꯁꯨ ꯑꯗꯨꯝ ꯃꯁꯤꯡ ꯀꯥꯔ ꯂꯩꯔꯝꯃꯦꯕꯀꯣ ꯑꯅꯤꯃꯛꯀꯤ ꯑꯗꯨ ꯗꯃꯥꯏꯅ ꯗꯨꯃꯥꯏꯅ ꯇꯧꯔꯝꯃꯦ ꯑꯗꯨꯗꯨꯅ ꯑꯗꯨꯝ ꯈꯣꯔꯖꯩꯗꯣ ꯑꯗꯨꯝ ꯃꯊꯧ ꯇꯧꯋꯦ ꯑꯈꯣꯏꯅ ꯍꯥꯏꯐꯦꯠ ꯃꯣꯏꯒꯤ ꯐꯣꯝꯗꯣ ꯌꯥꯗ꯭ꯔ ꯃꯥꯜꯂꯤ ꯌꯥꯗ꯭ꯔ ꯃꯥꯜꯂꯦ ꯈꯪꯗꯣꯛꯑꯒ ꯂꯩꯕꯒꯤ ꯑꯣꯏ ꯂꯩꯔꯝꯃꯦ ꯑꯗꯣ ꯃꯊꯧꯗꯤ ꯇꯧꯋꯤ ꯇꯥꯃꯣ꯫
ꯎꯝ ꯍꯩꯖ ꯁꯤꯡꯖꯕꯩ ꯃꯈꯥ ꯄꯣꯜꯂꯦ꯫
ꯍꯩꯖ ꯁꯤꯡꯖꯕꯩ ꯅꯠꯇꯦꯗ ꯍꯥꯏꯗꯤ ꯁꯤꯅ ꯀꯔꯤꯅꯣ ꯁꯤꯅ ꯀꯔꯤꯅꯣ ꯊꯤꯖꯤꯟꯕꯤ ꯈꯣꯠꯆꯤꯟꯕꯤ ꯈꯔ ꯀꯟꯕ ꯍꯥꯏꯇꯥꯔꯦꯅꯦ
ꯑꯗꯨꯅꯦ ꯍꯩꯖꯦ ꯁꯤꯡꯖꯕ ꯍꯥꯏꯁꯦ
ꯎꯝ ꯑꯗ ꯑꯩ ꯂꯥꯛꯇ ꯀꯣꯔ ꯃꯥꯡꯉꯤꯗꯣ
ꯎꯝ ꯑꯩꯗꯤ ꯍꯥꯏꯕꯤꯕꯅꯤꯀꯣ
ꯍꯥꯏꯕꯨꯗꯤ ꯍꯥꯏꯌꯦ ꯑꯗꯨꯅꯦ ꯍꯥꯏꯁꯦ ꯑꯩꯁꯨ ꯐꯖꯅ ꯃꯣꯏꯒꯤꯁꯦ ꯀꯔꯤꯅꯣ ꯔꯥꯏ ꯇꯥꯔꯛꯄꯗꯣ ꯑꯝ ꯇꯪꯗꯤ ꯌꯦꯡꯗꯤ ꯌꯦꯡꯒꯦ ꯌꯥꯔꯅꯤ ꯌꯥꯔꯅꯤ ꯇꯧꯔꯨꯕꯒꯤ ꯑꯗꯨꯝ ꯌꯥꯈꯤꯕꯒꯤ ꯋꯥꯅꯦꯕꯀꯣ ꯁꯤꯁꯦ ꯀꯌꯥꯅꯣ ꯑꯃ ꯑꯅꯤ ꯑꯍꯨꯝ ꯃꯔꯤ ꯃꯉꯥ ꯇꯔꯨꯛꯅꯦ ꯂꯥꯛꯇ ꯀꯣꯔ ꯃꯥꯡꯉꯤꯁꯦ
ꯃꯥꯡꯅꯤꯌꯦ
ꯍꯥꯥ
ꯃꯥꯥꯡꯅꯤꯌꯦ ꯍꯥꯏꯕ
ꯑꯗꯨꯅ ꯍꯥꯏ ꯃꯌꯥꯝ ꯂꯩꯔꯤ ꯍꯥꯏꯗꯤ ꯂꯩꯀꯥꯏꯒꯤ ꯑꯉꯥꯡ ꯁꯨꯛꯌꯥꯝ ꯌꯥꯝꯕꯨ ꯀꯧꯗ꯭ꯔꯁꯨ ꯑꯗꯨꯝ ꯍꯥꯏꯗꯤ ꯃꯣꯏ ꯋꯥꯆꯞ ꯀꯨꯝꯕꯗ ꯇꯦꯛꯁ ꯊꯥꯔꯦꯅ ꯑꯣ ꯇꯤ ꯄꯤ ꯑꯃ ꯁꯨꯃꯥꯏꯅ ꯇꯧꯋꯦ ꯈꯣꯠꯂꯤ ꯑꯗꯨꯗꯣ ꯍꯥꯏꯔꯛꯑꯣ ꯈꯣꯠꯂꯣ ꯍꯥꯏꯔꯒ ꯑꯗꯨꯝ ꯃꯌꯥꯝ ꯌꯥꯏꯌꯦꯕ
ꯑꯩ ꯎꯏꯔꯦ ꯇꯨꯝꯅꯤꯡꯉꯦ
ꯑ ꯉꯥꯏꯈꯣꯀꯣ ꯌꯦꯡꯒꯦ ꯑꯥ ꯑꯅꯤ ꯃꯈꯥꯏ ꯈꯛꯇ ꯉꯥꯏꯔꯦ ꯄꯨꯡ
ꯎꯝ ꯍꯥꯏꯗꯤ ꯏꯁꯥꯁꯦ ꯑꯃꯃꯨꯛ ꯁꯠ ꯐꯠ ꯋꯥꯈꯜ ꯃꯥꯡꯕꯗꯣ ꯇꯧꯔꯦ ꯍꯥꯏꯕ
ꯇꯧꯔꯦ ꯍꯥꯏꯕ ꯎꯝ ꯍꯥꯏꯗꯤ ꯈꯞꯈꯞ ꯈꯞꯈꯞ ꯆꯤꯡꯕꯗꯣ ꯀꯣꯛ ꯀ ꯅꯣꯝꯕꯗꯣ
ꯍꯣꯏ ꯎꯝ ꯑꯗꯨꯗꯨꯅ
ꯑꯗꯨꯗꯨꯅ ꯅꯪ ꯋꯥ ꯉꯥꯡꯉꯤꯗꯣ ꯑꯩꯗꯤ ꯃꯇꯠ ꯃꯇꯠꯅꯤ ꯍꯥꯏꯗꯤ ꯒ꯭ꯌꯥꯟ ꯃꯥꯡꯕꯗꯣ ꯕ꯭ꯂꯔ ꯆꯠꯄꯗꯣ ꯑꯗꯣ ꯍꯥꯏꯗꯤ ꯑꯩꯅꯒ ꯅꯣꯋꯥ ꯎꯝ ꯑꯗꯣ ꯑꯩꯅ ꯅꯣꯡꯉꯥꯜꯂꯀꯥꯟꯗ ꯍꯦꯛ ꯑꯩꯁꯨ ꯍꯪꯉꯤꯗꯅ ꯑꯩꯅ ꯀꯃꯥꯏꯅ ꯇꯨꯝꯒꯦ ꯀꯃꯥꯏꯅ ꯇꯨꯝꯒꯦꯅ
ꯑꯗꯨꯒꯨꯝꯕ ꯍꯥꯏꯇꯥꯔꯦꯅꯦ ꯑꯗꯣ ꯍꯥꯏꯗꯤ ꯑꯩꯗꯨꯁꯨ ꯀꯩ ꯍꯥꯏꯇꯥꯔꯦ ꯑ ꯊꯕꯛ ꯀꯔꯤꯝ ꯇꯧꯗꯁꯨ ꯑꯗꯨꯝ ꯂꯩꯔ ꯄꯛꯋꯥꯗ ꯋꯥꯔꯒ ꯍꯥꯏꯗꯤ ꯄꯦꯟꯅ ꯇꯨꯝꯕꯤ ꯍꯦꯕꯤꯠ ꯑꯗꯨꯝ ꯂꯩꯕꯒꯤꯅꯦꯕꯀꯣ
ꯑꯗꯒꯤ ꯇꯥꯃꯣꯁꯤꯅ ꯍꯥꯟꯅ ꯊꯦꯡꯅ ꯊꯦꯡꯅ ꯇꯨꯝꯃꯝꯃꯁꯨ ꯍꯧꯖꯤꯛꯅ ꯉꯟꯅ ꯉꯟꯅ ꯇꯨꯝꯕꯩ ꯇꯣꯏꯔꯤꯁꯤꯅ ꯇꯥꯃꯣꯁꯤꯅ ꯐꯖꯅ ꯋꯥꯕꯒꯤ ꯅꯠꯇ꯭ꯔꯥ
ꯃꯥꯅꯦ ꯀꯩꯍꯥꯏꯒꯦ ꯎꯝ ꯍꯥꯏꯒꯦ ꯇꯧꯔꯒ ꯋꯥꯈꯜꯗꯗꯤ ꯍꯥꯏꯔꯒ ꯈꯣꯟꯖꯦꯜ ꯈꯅꯗꯤ ꯍꯥꯏꯔꯝꯗ꯭ꯔꯕ
ꯎꯝ ꯈꯣꯟꯖꯦꯜ ꯊꯣꯛꯅꯗꯤ ꯇꯨꯝꯃꯃꯕ ꯅꯠꯇ꯭ꯔꯥ
ꯍꯣꯏ ꯊꯥꯖꯟꯂꯣꯔꯥ ꯎꯁꯤꯇꯕꯔ ꯍꯨꯡ
ꯍꯥꯕꯤꯌꯣ ꯑꯩꯗꯤ ꯑꯗꯨꯝ ꯊꯥꯎ ꯍꯥꯏꯅ ꯇꯝꯃꯣ
ꯎꯝ ꯑꯣꯀꯦ ꯍꯌꯦꯡ ꯉꯥꯏꯌꯣ ꯑꯗꯨꯗꯤ ꯍꯥꯥꯠꯇꯣꯛꯀꯅꯤ
ꯎꯝ ꯇꯥꯃꯣ ꯍꯥꯠꯁꯨ ꯍꯥꯠꯄꯤꯌꯣ ꯑꯗꯣ ꯍꯌꯦꯡꯁꯦ ꯑꯃ ꯖꯣꯒꯔꯗꯨꯁꯨ ꯑꯗꯨꯝ ꯌꯥꯗꯧ ꯃꯥꯟꯕ꯭ꯔꯥ
ꯎꯝ
ꯑꯣ
ꯉꯥꯏꯈꯣ ꯈꯂꯩꯔꯒ ꯇꯧꯁꯦ
ꯁꯣ ꯍꯣꯏ ꯇꯥꯝꯃꯣ ꯑꯗꯣ ꯁꯣꯠꯄꯗꯤ ꯑꯃꯨꯛ ꯇꯜꯂꯦ ꯍꯥꯏ ꯇꯤꯔꯥ
ꯎꯝ
ꯇꯥꯃꯣ ꯈꯔ ꯂꯩꯔꯒ ꯑꯩꯁꯦ ꯑꯣꯀꯦ ꯑꯗꯨꯝ ꯇꯥꯔꯤ ꯍꯥꯏꯗꯤ ꯑꯩꯁꯨ ꯍꯧꯖꯤꯛꯁꯦ ꯂꯥꯏꯔꯕꯤ ꯃꯇꯝ ꯑꯣꯏꯔꯤꯕꯀꯣ
ꯎꯝ ꯑꯗꯨꯗꯨꯅ ꯅꯪ ꯀꯩꯅꯣ ꯇꯧꯕꯒ
ꯀꯩꯅꯣ ꯇꯕꯒ
ꯅꯪ ꯀꯩꯅꯣ ꯇꯧꯔꯒ ꯍꯥꯏꯔꯛꯑꯣ
ꯍꯥꯏꯗꯤ ꯈꯔ ꯄꯩꯁꯥ ꯈꯔ ꯂꯩꯔꯀꯥꯟꯗꯔꯣ ꯏ ꯇꯃꯣ ꯍꯥꯏꯗꯤ ꯑꯥ ꯁꯤꯖꯦ ꯀꯩꯍꯇꯥꯔꯦ ꯑ
ꯅꯪꯒꯤ ꯀꯣꯜ ꯅꯪꯒꯤ ꯀꯩꯅꯣꯗꯩ ꯐꯣꯟꯗꯒꯤ ꯑꯃꯨꯛ ꯇꯥꯏꯌꯦ ꯑꯩꯅ
ꯇꯥꯏꯌꯦ ꯑꯩꯅ ꯇꯥꯏ ꯑꯗꯨꯃꯥꯏꯅ ꯑꯃꯃꯨꯛ ꯇꯧꯕꯅꯦ ꯍꯥꯏꯗꯤ ꯁꯤ ꯑꯩꯈꯣꯏ ꯏꯅꯥꯎꯒꯤ ꯐꯣꯟꯒꯤ ꯕꯦꯔꯥꯒꯤ ꯇꯥꯏꯞ ꯇꯧꯕꯅꯦ ꯄꯤꯛꯅ ꯄꯤꯛꯅ ꯇꯥꯗ꯭ꯔꯥ ꯑ ꯑꯩꯒꯤ ꯚꯣꯏꯁꯂ ꯇꯥꯃꯣꯒꯤ ꯑ ꯇꯥꯔꯝꯃꯤꯗꯣ ꯀꯅꯥꯒꯤꯅꯣ ꯑꯩꯒꯤꯔꯣ ꯑꯩꯒꯤꯔꯣ ꯇꯥꯏꯁꯦ
ꯑꯩꯒꯤ
ꯑꯗꯨ ꯑꯗꯨꯃꯥꯏꯅ ꯎꯝ ꯑꯩ ꯁꯨꯝ ꯍꯥꯏꯁꯤꯗꯤ ꯇꯥꯃꯣ
ꯎꯝ
ꯍꯣꯏ ꯇꯃꯣ